ꯍꯜꯂꯣ ꯎꯝ ꯒꯨꯠ ꯃꯣꯔꯅꯤꯡ ꯍꯥ
ꯍꯧꯒꯠꯂꯕꯣ
ꯎꯝ ꯍꯧꯖꯤꯛꯅ ꯍꯧꯒꯠꯂꯤꯗ ꯑꯩꯗꯤ ꯊꯦꯡꯉꯦ
ꯎꯝ ꯑꯩꯗꯤ ꯍꯧꯒꯠꯇ꯭ꯔꯤ ꯐꯃꯨꯡꯗ ꯍꯤꯞꯄꯒ ꯂꯩꯔꯤꯌꯦ ꯍꯨ ꯍꯨ ꯍꯨ ꯍ
ꯑ ꯑꯁ ꯐꯃꯨꯡꯗꯒꯤ ꯑꯗꯨꯝ ꯍꯦꯛ ꯍꯧꯒꯠꯂꯛ ꯇꯦꯕꯜꯗ ꯑꯗꯨꯝ ꯐꯝꯃꯒ ꯂꯩꯔꯦꯗ
ꯎꯝ ꯅꯨꯡꯉꯥꯏꯕ꯭ꯔꯥ ꯇꯨꯝꯕ
ꯎꯝ ꯇꯨꯝꯕꯗꯤ ꯅꯨꯡꯉꯥꯏ ꯑꯗꯣ ꯈꯔ ꯊꯦꯡꯅ ꯇꯨꯝꯈ꯭ꯔꯕꯀꯣ ꯉꯁ ꯑ ꯉꯔꯥꯡꯗꯣ ꯊꯦꯡꯗꯦꯗ ꯄꯨꯡ ꯑꯃ ꯑꯅꯤ ꯑꯗꯨꯝ
ꯑꯁ ꯊꯦꯡꯗꯦ ꯍꯥꯏꯌꯦ ꯑꯩꯗꯤ ꯑꯗꯨꯀꯥꯟꯗ ꯃꯪ ꯐꯖꯅ ꯃꯪꯕ ꯃꯠ ꯇꯝꯃꯦ
ꯈꯔ ꯇꯦꯛ ꯈꯔ ꯊꯨꯝ ꯇꯨꯝꯕꯗꯣ ꯊꯦꯡꯈ꯭ꯔꯕ
ꯑꯥ ꯂꯥꯏꯔꯤꯛ ꯄꯥꯕꯒꯤꯔ
ꯎꯝ
ꯋꯥꯔꯤ ꯁꯥꯟꯅꯕꯒꯤ ꯊꯦꯡꯈ꯭ꯔꯕꯅꯦ
ꯑꯣ ꯑꯣ ꯑꯣ
ꯑꯗꯨꯒ ꯉꯟꯅ ꯍꯧꯒꯠꯂꯦ ꯄꯨꯡ ꯑꯃ ꯑꯅꯤ ꯇꯨꯝꯕ
ꯎꯝ ꯉꯁꯤ ꯍꯣꯏ ꯑꯁ ꯈꯔ ꯅꯨꯡꯉꯥꯏꯗꯣꯏ ꯃꯥꯜꯂꯦ
ꯎꯝ ꯍꯨ ꯍꯨ ꯍꯨ
ꯉꯁꯤꯀꯣ ꯃꯄꯥꯜ ꯊꯣꯔꯛꯒ ꯃꯤꯅ ꯋꯥ ꯈꯔ ꯈꯛꯇꯪ ꯍꯥꯏꯔꯁꯨ ꯁꯥ ꯁꯥꯥꯎꯗꯣꯏꯕ ꯃꯥꯥꯜꯂꯦ
ꯎꯝꯍꯨꯝ ꯍꯨꯝ ꯃꯥꯅꯦ ꯑꯩꯗꯤ ꯄꯨꯡ ꯇꯔꯥ ꯄꯨꯡ ꯇꯔꯥ ꯑꯗꯨꯋꯥꯏꯗ ꯇꯨꯝꯃꯦ ꯉꯟꯅ
ꯎꯝ ꯑꯩꯁꯦ ꯑꯌꯥꯝꯕ ꯃꯇꯝꯗ ꯑꯗꯨꯃꯥꯏ ꯇꯨꯝꯕꯅꯦꯕ
ꯎꯝ
ꯉꯁꯤꯗꯤ ꯑꯁ ꯈꯪꯗ꯭ꯔꯦ ꯑꯗꯣ ꯑꯩ ꯊꯦꯡꯅ ꯇꯨꯝꯃꯦꯕꯀꯣ ꯑꯗꯣ
ꯎꯝ
ꯑꯩ ꯉꯁꯥꯏꯗꯨꯁꯨ ꯉꯁꯥꯏ ꯅꯨꯡꯗꯤꯟ ꯃꯤꯀꯞ ꯊꯣꯛ ꯑꯗꯣ ꯏꯁ ꯑꯩ ꯊꯦꯡꯅ ꯇꯨꯝꯕꯅꯤꯅ ꯇꯨꯝꯈꯤꯒꯦ ꯍꯥꯏꯅꯗꯤ ꯑꯗꯨꯝ ꯃꯤꯠꯇꯣ ꯎꯏꯁꯤꯟꯕꯅꯦꯕ ꯑꯗꯣ ꯑꯗꯨꯝ ꯇꯨꯝꯕ ꯌꯥꯗ꯭ꯔꯦ
ꯑꯣ ꯑꯣ ꯇꯨꯝꯁꯤꯟꯕ ꯉꯝꯗꯕꯗꯣ
ꯎꯝ ꯍꯣꯔꯦꯟ ꯎꯝ ꯎꯝ ꯍꯣꯔꯦꯟ ꯅꯨꯡꯗꯥꯡ ꯈꯔ ꯉꯟꯅ ꯇꯨꯝꯈ꯭ꯔꯅꯤ
ꯎꯝ ꯉꯁꯤꯗꯤ ꯀꯗꯥꯏ ꯆꯠꯀꯅꯤ
ꯑꯩ ꯉꯁꯤ ꯁ꯭ꯀꯨꯜ ꯆꯠꯅꯤꯌꯦ ꯑꯍꯥ ꯍꯥ
ꯑꯣ ꯍꯣꯔꯦꯟ ꯁ꯭ꯀꯨꯜꯗ ꯑꯃꯨꯛꯀ ꯇꯨꯝꯈꯤꯅꯤꯀꯣ
ꯑꯁꯦꯡꯕ ꯑꯉꯥꯡꯈꯣꯏꯕꯨ ꯍꯥꯏꯔꯒ ꯑꯩ ꯑꯣꯏꯅ ꯇꯨꯝꯂꯒ ꯂꯩꯗꯣꯏ ꯃꯥꯜꯂꯦ
ꯎꯝ
ꯑꯩꯈꯣꯏ ꯑꯣꯖꯥꯁꯤꯗꯤ ꯃꯇꯥ ꯑꯃꯅꯤꯍꯦ ꯇꯧꯔ
ꯀ꯭ꯂꯥꯁ ꯀ꯭ꯂꯥꯁ ꯕꯣꯔꯠꯇ ꯂꯦꯞꯄ ꯂꯦꯞꯄꯒ ꯃꯀꯣꯛ ꯎꯏꯔꯒ ꯂꯩꯔꯝꯃꯗꯤ ꯐꯔꯛ ꯇꯥꯅꯤ ꯅꯪ
ꯑꯗꯨꯅ ꯅꯍꯥꯟꯒꯩꯗꯨꯀꯣ ꯐꯥꯏ ꯃꯔꯛ ꯇꯧꯋꯦꯕ ꯀꯩꯗꯤ
ꯑꯧ
ꯎꯝ ꯑꯉꯥꯡꯁꯤꯡ ꯃꯃꯥꯡꯗ ꯐꯝꯃꯀꯣ
ꯑꯥ
ꯇꯨꯝꯅꯤꯡ ꯃꯟꯕꯒꯤ ꯑꯩꯗꯣ ꯎꯏꯈ꯭ꯔꯕ ꯑꯗꯨꯗꯤ ꯑꯩ ꯑꯗꯨ ꯅꯨꯃꯤꯠꯇꯣ ꯆꯥꯛꯁꯨ ꯈꯔ ꯌꯥꯝ ꯆꯥꯗꯕ ꯀꯣꯛ ꯌꯥꯝ ꯉꯥꯎꯈ꯭ꯔꯦꯕ ꯀ꯭ꯂꯥꯁ ꯑꯃ ꯑꯅꯤ ꯑꯍꯨꯝ ꯍꯟꯖꯤꯟ ꯍꯟꯖꯤꯟꯟꯅ ꯃꯔꯤ ꯐꯥꯎ ꯂꯧꯔꯝꯗꯅ ꯁꯤ ꯉꯝꯗ꯭ꯔꯕ ꯑꯩꯅ ꯀ꯭ꯂꯥꯁ ꯃꯔꯤꯔꯛ ꯍꯟꯖꯤꯟ ꯍꯟꯖꯤꯟ ꯆꯪꯕ ꯃꯇꯝꯗꯗꯤ ꯑꯗꯨꯗꯩ ꯀ꯭ꯂꯥꯁ ꯑꯍꯨꯝꯗ ꯑꯣꯏꯕ ꯑꯉꯥꯡꯁꯤꯡꯒꯤꯗ ꯆꯪꯕ ꯑꯗꯨ ꯅꯨꯃꯤꯠꯇꯣ ꯀ꯭ꯂꯥꯁ ꯈꯔ ꯂꯧꯔꯦ ꯑꯗꯨꯗ ꯑꯩꯅ ꯑꯉꯥꯡꯁꯤꯡꯅ ꯅꯣꯏ ꯀ꯭ꯂꯥꯁ ꯂꯧꯅꯤꯡ꯭ꯔꯤꯕ꯭ꯔꯥ ꯍꯥꯏꯔꯒ ꯎꯝ ꯇꯜꯂꯦ ꯍꯥꯏꯕ ꯑꯗꯨ ꯑꯗꯨ ꯑꯣꯏꯔꯒ ꯅꯣꯏ ꯨꯇꯨꯝꯔꯣ ꯑꯩꯁꯨ ꯇꯨꯝꯈ꯭ꯔꯒꯦ
ꯑꯗꯨꯅꯕꯨ ꯍꯦꯛ ꯐꯔꯦ
ꯈꯔ ꯂꯧꯔꯦꯕꯀꯣ
ꯑꯥ
ꯉꯁꯤꯒꯤꯗꯤ ꯂꯣꯏꯈ꯭ꯔꯁꯦꯀꯣ ꯅꯣꯏꯁꯨ ꯋꯥꯔꯝꯕꯅꯤ ꯑꯗꯣ ꯉꯁꯤꯗꯤ ꯅꯣꯏ ꯅꯨꯡꯉꯥꯏꯅ ꯄꯣꯊꯥꯋꯣ ꯃꯤꯁ ꯑꯁꯤ ꯅꯣꯏ ꯃꯥꯡꯗ ꯐꯝꯔꯒ ꯄꯣꯠ ꯊꯥꯌꯦ ꯑꯁ ꯑꯩꯌꯣ ꯇꯧꯕꯅꯤ ꯑꯩ
ꯑꯗꯨꯅ ꯍꯦꯛ ꯐꯔꯦ
ꯑꯗ ꯑꯩ ꯋꯥꯔꯦ ꯍꯥꯏꯕꯗꯣ ꯍꯥꯟꯅ ꯍꯥꯏꯅꯤꯡꯅꯕꯒꯤꯀꯣ ꯅꯣꯏ ꯀ꯭ꯂꯥꯁ ꯂꯧꯅꯤꯡꯂꯤꯕ꯭ꯔꯥ ꯄꯣꯊꯥꯅꯤꯡ꯭ꯕ꯭ꯔꯥ ꯏꯁ ꯑꯩ
ꯏꯁꯥꯒꯤꯗꯃꯛꯇꯅꯦꯕ ꯍꯥꯏꯖꯔꯤꯁꯦ
ꯍꯣꯏ ꯑꯩ ꯇꯧꯈ꯭ꯔꯕꯅꯤꯀꯣ ꯇꯧꯗꯕꯗꯤ ꯅꯠꯇꯦ
ꯇꯧꯗꯣꯏꯅꯦ ꯀꯔꯤꯅꯣ ꯑꯗꯨꯁꯨ ꯃꯦꯃꯣꯔꯤꯅꯦ
ꯑꯩ ꯖꯥꯠ ꯖꯥꯠ ꯇꯧꯕꯅꯤ ꯇꯨꯡꯅꯤꯡꯃꯟꯕꯒꯤꯀꯣ ꯑꯩꯗꯤ ꯑꯉꯥꯡꯁꯤꯡꯗ ꯑꯗꯨꯝ ꯍꯥꯏꯕꯅꯦ ꯀ꯭ꯂꯥꯁ ꯎ ꯀꯩꯅꯣ ꯇꯧꯋꯦꯕ ꯅꯤꯡꯊꯧꯀꯥꯕꯗꯤꯗꯤ ꯑꯩ ꯀ꯭ꯂꯥꯁ ꯍꯟꯖꯤꯟ ꯍꯟꯖꯤꯟꯁꯨ ꯑꯗꯨꯝ ꯂꯩꯕꯒ ꯋꯥꯈꯜꯂꯦꯕꯀꯣ
ꯑꯣ ꯍꯣꯏ
ꯎꯝ ꯀ꯭ꯂꯥꯁ ꯍꯟꯖꯤꯟ ꯍꯟꯖꯤꯟ ꯑ ꯆꯪꯕꯒꯤ ꯋꯥꯕꯒꯤ ꯑꯩꯅ ꯑꯉꯥꯡꯁꯤꯡꯅ ꯑ ꯅꯣꯏꯒꯤ ꯑꯣꯖꯥꯁꯦ ꯆꯥꯛ ꯂꯥꯝꯈ꯭ꯔꯦ ꯋꯥ ꯐꯅꯦ ꯀꯃꯥꯏ ꯇꯧꯁꯤ ꯑꯩꯌꯥ ꯑꯣꯖꯥꯁꯦ ꯀꯨꯏꯃꯟꯕꯒꯤ ꯀ꯭ꯂꯥꯁ ꯑꯗꯨꯝ ꯍꯟꯖꯤꯟ ꯍꯟꯖꯤꯟ ꯍꯟꯖꯤꯟ ꯋꯥ ꯉꯥꯡꯕꯗꯣ ꯉꯝꯗ꯭ꯔꯦꯅꯦ ꯑꯩꯅ ꯍꯥꯏꯕ ꯑꯦꯁ ꯑꯣꯖꯥ ꯑꯗꯨ ꯑꯣꯏꯔꯗꯤ ꯄꯣꯊꯥꯔꯤꯁꯦ ꯑꯩꯈꯣꯏꯁꯨ ꯄꯣꯊꯥꯅꯤꯡꯉꯥꯏ ꯇꯧꯔꯒꯅꯤ ꯃꯣꯏꯁꯨ ꯌꯥꯝ ꯅꯣꯛꯅꯤꯡꯕꯅꯦ ꯑꯉꯥꯡꯁꯤꯡꯗꯣ ꯑꯉꯥꯡ ꯑꯃꯅꯁꯨ ꯍꯥꯏ ꯑꯣꯖꯥ ꯑꯗꯨ ꯑꯣꯏꯔꯗꯤ ꯇꯤꯐꯤꯟ ꯆꯥꯔꯁꯦ ꯑꯩꯁꯨ ꯆꯥꯛ ꯂꯝꯈ꯭ꯔꯦ ꯍꯥꯏꯕ ꯑꯃꯁꯨ ꯂꯩꯕꯅꯤꯀꯣ ꯃꯣꯏꯗꯣ ꯀ꯭ꯂꯥꯁ ꯑꯍꯨꯝ ꯈꯛꯇ ꯄꯨꯡ ꯄꯨꯡ ꯄꯨꯡ ꯅꯤꯄꯥꯜꯀꯣ ꯄꯨꯡ ꯅꯤꯄꯥꯜꯒ ꯃꯤꯅꯤꯠ ꯑ ꯀꯨꯟ ꯃꯉꯥ ꯅꯠꯇꯦ ꯇ꯭ꯔꯥꯃꯉꯥ ꯑꯗꯨꯋꯥꯏꯗ ꯌꯧꯋ ꯍꯥꯏꯕꯅꯦ ꯅꯛꯄꯅꯦ ꯏꯅꯛ ꯅꯛꯄꯅꯦ
ꯑꯥ ꯑꯥ
ꯑꯩꯈꯣꯏꯒ ꯍꯦꯛ ꯊꯪꯅꯕꯅꯤꯅꯀꯣ ꯑꯗꯨꯒꯤ ꯑꯩꯒ
ꯎꯝ ꯑꯣ
ꯉꯁꯤꯁꯦ ꯅꯤꯡꯊꯧꯀꯥ ꯑꯪ ꯉꯁꯤꯁꯦ ꯂꯩꯄꯥꯛꯄꯣꯛꯄ ꯀꯣ
ꯎꯝ
ꯉꯁꯤꯁꯦ ꯑꯈꯣꯏ ꯁꯥꯔꯤ ꯍꯥꯞꯄ ꯅꯨꯃꯤꯠꯅꯦꯕ ꯑꯥ ꯑꯁꯤ ꯅꯨꯃꯤꯠꯇꯅꯦ ꯑꯩꯅ ꯊꯦꯡꯒꯟꯕꯁꯦ
ꯎꯝ
ꯅꯤꯡꯊꯧꯀꯥꯕꯒ ꯂꯩꯕꯥꯛꯄꯣꯛꯄꯗꯗꯤ ꯀꯣ ꯑꯩ ꯑꯗꯨꯝ ꯊꯦꯡ ꯈ꯭ꯔ ꯊꯦꯡꯕꯅꯦ ꯊꯦꯡꯔꯁꯨ ꯅꯍꯥꯟꯒꯩꯗꯤ ꯍꯣꯏ ꯌꯥꯝ ꯅꯣꯛꯅꯤꯡꯉꯦ ꯑꯩꯗꯣ ꯊꯦꯡꯕꯒꯤ ꯁꯝꯗꯣ ꯎꯝ ꯑꯗꯨꯃꯥꯏ ꯍꯦꯛ ꯍꯧꯒꯠꯄꯒꯤ ꯁꯝꯗꯣ ꯀ꯭ꯂꯤꯞ ꯑꯃ ꯂꯧꯔꯒ ꯄꯨꯜꯂꯒ ꯑꯗꯨꯝ ꯆꯠꯂꯦ ꯍꯥꯏꯗꯤ ꯁꯦꯠꯂꯤꯉꯩꯗꯒꯤꯀꯣ ꯑꯩ ꯁꯝ ꯍꯥꯠꯄꯗꯣ ꯁꯪꯗ꯭ꯔꯕ
ꯍꯣꯏ ꯍꯣꯏ
ꯆꯦꯟꯕꯅꯦ ꯌꯥꯝ ꯇꯧꯕꯅꯦ ꯑꯩ ꯑꯩꯗꯣ ꯈꯔꯁꯨ ꯇꯞꯄꯀꯣ ꯇꯞꯄꯗꯣ ꯁꯔꯤꯗꯣ ꯑꯩ ꯍꯥꯞꯄꯗꯣ ꯌꯥꯝ ꯋꯥꯏꯌꯦꯕ ꯎꯝ ꯅꯣꯡ ꯐꯥꯗꯣꯛꯗꯤ ꯍꯦꯛ ꯍꯥꯞꯔꯀꯥꯟꯗ ꯗꯨꯝ ꯌꯥꯕ ꯃꯇꯝ ꯂꯩꯌꯦꯕ ꯎꯝ ꯅꯣꯡꯃꯗꯤ ꯗꯨꯝ ꯁꯦꯝ ꯁꯦꯝ ꯁꯦꯝ ꯁꯦꯝꯔꯒ ꯂꯩꯒ꯭ꯔꯕꯗꯣ ꯎꯝ ꯗꯨꯝ ꯆꯦꯟꯂꯕꯅꯦ
ꯑꯩꯗꯤ ꯁꯥꯔꯤ ꯍꯥꯞꯄ ꯍꯩꯇꯦ
ꯑꯩꯁꯨ ꯍꯩꯗꯕꯅꯤꯅꯣ ꯍꯩꯇꯥ ꯍꯩꯇꯥ ꯀꯣ ꯑꯗꯨꯝ ꯁꯦꯝꯔꯕꯅꯤ ꯋꯥꯅ ꯋꯥꯅ ꯑꯗꯣ ꯍꯧꯖꯤꯛꯀꯥꯟꯗꯤ ꯈꯔ ꯍꯩꯌꯦ ꯑꯩ ꯎꯝ ꯑꯣꯖꯥ ꯈꯔꯗꯤ ꯑꯗꯨꯝ ꯍꯥꯞꯈ꯭ꯔꯕ ꯃꯣꯏꯗꯤ ꯌꯥꯝ ꯍꯩꯕ ꯈ꯭ꯔ ꯂꯩꯌꯦꯕ ꯑꯗꯣ ꯃꯣꯏ ꯃꯇꯧꯗꯣ ꯑꯥ ꯁꯤꯗ ꯀꯃꯥꯏ ꯇꯧꯕ꯭ꯔꯥ ꯍꯥꯏꯔꯒ ꯑꯗꯨꯝ ꯆꯍꯤ ꯊꯥ ꯍꯦꯛ ꯍꯧꯕ ꯊꯥ ꯑꯃ ꯑꯅꯤꯗꯗꯤꯀꯣ ꯑꯥꯢ
ꯎꯝ
ꯄꯨꯡꯈꯥꯏ ꯄꯨꯡ ꯑꯃ ꯆꯪꯕꯅꯦ
ꯍꯧꯖꯤꯛꯀꯥꯟꯗꯤ ꯑꯗꯨꯝ ꯃꯤꯅꯤꯠ ꯃꯉꯥ ꯗꯨꯝ ꯒꯤ ꯃꯅꯨꯡꯗ ꯑꯗꯨꯝ ꯑꯗꯨꯝ ꯈꯔ ꯀꯩꯅꯣ ꯇꯧꯋꯦ ꯍꯣꯏ ꯐꯖꯗꯕ ꯃꯇꯝꯁꯨ ꯂꯩꯌꯦꯕ ꯑꯗꯨꯅ ꯃꯨꯛꯀ ꯁꯦꯝꯃꯦ
ꯎꯝ
ꯑꯩꯅ ꯁꯥꯕ ꯃꯇꯝꯗ ꯍꯦꯟꯅ ꯁꯥꯏꯌꯦꯕ ꯑꯗꯨꯒ ꯅꯣꯡ ꯆꯨꯕ ꯅꯨꯃꯤꯠꯇ ꯁꯨꯀꯣ ꯎꯝ ꯌꯥꯝ ꯅꯨꯡꯉꯥꯏꯇꯦꯕ ꯑꯗꯨꯒꯤ ꯑꯩꯅ ꯀꯥꯞꯄꯒ ꯂꯩꯕꯥꯛꯄꯣꯛꯄꯁꯦ ꯂꯣꯏꯈ꯭ꯔꯗꯤ ꯅꯨꯡꯉꯥꯏ ꯌꯦ ꯑꯈꯣꯏꯁꯦ ꯗꯨꯃꯥꯏ ꯇꯧꯋꯦꯕ ꯅꯤꯡꯊꯧꯀꯥꯕꯒ ꯂꯩꯕꯥꯛꯄꯣꯛꯄꯁꯦ ꯁꯥꯔꯤ ꯁꯦꯠꯀꯅꯤꯕ ꯁꯔꯤ ꯍꯥꯞꯅꯦꯕ ꯑꯗꯨꯒ ꯌꯨꯝꯁꯀꯩꯁꯥꯒ ꯑꯥ ꯎꯝ ꯁꯒꯣꯜꯁꯦꯜ ꯎꯝ ꯑꯗꯨꯗ ꯑꯃꯨꯛꯀ ꯎꯝ ꯀꯨꯔꯇꯥ ꯀꯣ
ꯑꯣ
ꯃꯅꯥꯕ ꯑꯃꯨꯛꯀ ꯍꯥꯞꯇꯣꯏꯅꯦꯕ ꯑꯗꯨꯒ ꯏꯔꯥꯏ ꯗꯅ ꯑꯈꯣꯏꯅ ꯑꯗꯨꯝ ꯍꯥꯞꯅꯤꯡꯕꯗꯣ ꯑꯗꯨꯝ ꯍꯥꯞꯄ ꯌꯥꯔꯦ ꯑꯗꯨ ꯊꯥꯡꯖꯥꯗꯤ ꯃꯣꯏ ꯗꯨꯝ ꯁꯨꯇꯤ ꯄꯤꯕꯅꯤ ꯃꯣꯏ ꯁ꯭ꯀꯨꯜꯗꯤ
ꯑꯣ ꯑꯣ
ꯊꯥꯡꯖꯥ ꯈꯨꯗꯤꯡ ꯁꯨꯇꯤꯅꯦ ꯑꯗꯨꯒꯤ ꯑꯩꯅ ꯅꯨꯡꯉꯥꯏꯕꯗꯣ
ꯁꯨꯇꯤ ꯐꯪꯕꯁꯦ ꯌꯥꯝ ꯐꯩꯌꯦ ꯅꯪꯒꯤ ꯗꯤ ꯑꯩꯗꯤ ꯁꯨꯇꯤ ꯐꯪꯗꯕ ꯁꯨ ꯁꯨꯇꯤ ꯁꯨꯡꯐꯪ ꯐꯪꯗꯦ
ꯑꯣ ꯑꯁ ꯅꯪ ꯋꯥꯔꯝꯃꯅꯤꯀꯣ
ꯋꯥꯌꯦ ꯑꯩꯗꯤ ꯁ꯭ꯀꯨꯜꯗꯤ ꯅꯠꯇꯕ ꯍꯥꯏꯗꯤ ꯒꯦꯁ ꯑꯣꯐꯤꯁꯇ ꯂꯩꯕꯗꯣ ꯁꯨꯇꯤ ꯍꯥꯏꯕꯖꯦ ꯁꯨꯡ ꯐꯪ ꯐꯪꯗ꯭ꯔꯕꯅꯤ ꯑꯗꯨꯒ ꯍꯣꯠ ꯍꯣꯔꯦꯟ ꯄꯨꯡ ꯑꯩꯠ ꯇꯥꯕ ꯀꯥꯟꯗ ꯑꯃꯨꯛ ꯀꯥ ꯑꯣꯐꯤꯁ ꯆꯠꯂꯅꯤ
ꯎꯝ ꯊꯥꯕꯛꯁꯦ ꯋꯥꯔꯁꯨ ꯀꯣ ꯇꯤ ꯈꯔ ꯑꯗꯨꯝ ꯇꯣꯏꯅ ꯐꯪꯉꯗꯤ ꯈꯔ ꯅꯨꯡꯉꯥꯏꯕꯅꯦ
ꯎꯝ
ꯂꯩꯕꯁꯤꯅ ꯑꯩ ꯈꯔ ꯅꯨꯡꯉꯥꯏꯕ ꯀꯣ
ꯑꯣ
ꯅꯨꯃꯤꯠ ꯑꯅꯤꯗꯤ ꯑꯗꯨꯝ ꯍꯞꯇꯥꯗ ꯅꯨꯃꯤꯠ ꯑꯅꯤꯗꯤ ꯁꯨꯇꯤ ꯑꯗꯨꯝ ꯁꯣꯏꯗ꯭ꯔꯕꯅꯦꯕ
ꯑꯣ ꯅꯪꯒꯤꯗꯤ ꯑꯁ ꯌꯥꯝ ꯐꯩꯌꯦ ꯁꯨꯇꯤ ꯌꯥꯝ ꯐꯪꯉꯦ ꯑꯩꯒꯤꯗꯤ ꯑꯥ ꯅꯣꯡꯃꯥꯏꯖꯤꯡ ꯒꯨꯝꯕꯗꯁꯨ ꯊꯥꯕꯛ ꯇꯧꯕ ꯃꯇꯝ ꯂꯩ ꯕꯀꯣ ꯇꯥꯟ ꯆꯥꯗ꯭ꯔꯗꯤ ꯑꯁ ꯍꯧꯖꯤꯛꯀꯥꯟ ꯋꯥꯔꯤꯔꯤꯁꯤꯡꯁꯦ ꯒ꯭ꯌꯥꯁ ꯑꯣꯐꯤꯁꯇ ꯂꯣꯏꯕꯁꯤꯅꯦ ꯀꯟꯖꯨꯃꯔꯅ ꯒ꯭ꯌꯥꯁ ꯐꯪꯗꯕ ꯑꯩꯈꯣꯏꯒꯤ ꯃꯔꯝ ꯍꯪꯕ ꯂꯥꯛꯄꯁꯤꯒ ꯑꯁ ꯌꯥꯝ ꯋꯥꯏꯌꯦ
ꯁꯨ ꯋꯥꯔꯝꯕꯅꯤꯀꯣ
ꯑꯁ ꯌꯥꯝ ꯋꯥꯏ ꯆꯤꯟꯒꯁꯦ ꯌꯥꯝ ꯏꯅꯔ ꯄꯥꯡꯒꯟ ꯂꯩꯇꯕ ꯍꯥꯏꯗꯤ ꯃꯣꯏꯕꯨꯁꯨ ꯑꯈꯣꯏꯅ ꯀꯟꯚꯤꯟꯁ ꯇꯧꯗ꯭ꯔꯗꯤ ꯃꯨꯛ ꯑꯈꯣꯏꯗ ꯀꯝꯄ꯭ꯂꯦꯟ ꯇꯧꯔꯛꯄꯗꯣ
ꯍꯣ ꯍꯣ ꯍꯣꯏ ꯒ꯭ꯌꯥꯟ ꯇꯥꯕ ꯃꯤ ꯑꯣꯏꯔꯗꯤ ꯐꯥꯕꯀꯣ ꯒ꯭ꯌꯥꯟ ꯇꯥꯗꯕꯅ ꯑꯌꯥꯝꯕꯅꯦꯕ
ꯍꯣꯏ ꯑꯈꯣꯏꯒꯤ ꯑꯔꯥꯟꯕ ꯉꯥꯛꯇ ꯊꯤꯕ ꯃꯤꯁꯨ ꯌꯥꯎꯋꯦꯕ
ꯇꯧꯕꯅꯦ ꯇꯧꯕꯅꯦ
ꯎꯝ
ꯑꯁ ꯃꯣꯏꯗ ꯍꯣꯔꯦꯟ ꯄꯨꯡ ꯑꯩꯠ ꯇꯥꯔꯒ ꯄꯨꯡ ꯃꯔꯤ ꯃꯉꯥ ꯑꯗꯥꯏꯐꯥꯎ ꯁꯨꯗꯣꯏꯅꯦ
ꯎꯝ ꯈꯔ ꯋꯥꯉꯥꯡꯗꯣ ꯈꯔ ꯁꯥꯎꯔꯗꯤꯀꯣ ꯄꯪꯉꯥꯡ ꯉꯥꯡꯊꯣꯛꯈꯤꯅꯤ ꯆꯦꯛꯁꯤꯜꯂꯨ
ꯑꯁ ꯅꯍꯥꯟ ꯉꯥꯡꯈ꯭ꯔꯕꯅꯦ ꯃꯤ ꯑꯃꯗ ꯁꯥꯎꯅꯤꯡꯃꯟꯗꯅ ꯀꯣ ꯃꯥꯗꯣ ꯗꯨꯝ ꯍꯪꯉꯒ ꯂꯩꯔꯕ ꯐꯣꯟ ꯐꯣꯟ ꯅꯝꯕꯔ ꯄꯤꯌꯣ ꯄꯤꯌꯣ ꯍꯥꯏꯔꯛꯑꯒ ꯀꯣ ꯑꯩꯅ ꯑꯈꯣꯏ ꯒꯤꯗꯤꯁ ꯏꯁ꯭ꯇꯥꯐꯀꯤꯗꯤ ꯐꯣꯟ ꯅꯝꯕꯔꯗꯤ ꯄꯤꯕ ꯌꯥ ꯗꯦ ꯃꯥꯗꯣ ꯑꯗꯨꯝ ꯍꯪꯉꯒ ꯂꯩꯔꯕ ꯑꯗꯨꯗ ꯑꯩꯅ ꯁꯥꯎꯔꯒ ꯃꯤ ꯄꯤꯕ ꯌꯥꯗꯦ ꯍꯥꯏꯕꯁꯦ ꯀꯔꯤ ꯅꯪ ꯒ꯭ꯌꯥꯟ ꯇꯥꯗꯕ꯭ꯔꯥ ꯑꯩꯅ ꯉꯥꯡꯑꯁꯦ ꯃꯅꯤꯄꯨꯔꯤꯅꯦꯅ ꯑꯃꯨꯛꯀ ꯍꯥꯏꯕꯅꯤ
ꯎꯝ
ꯍꯥꯏꯗꯤ ꯑꯗꯨꯃꯥꯏꯟꯅ ꯌꯥꯝ ꯐꯖ ꯑꯗꯨꯛ ꯐꯖꯅ ꯍꯥꯏꯔꯒ ꯒ꯭ꯌꯥꯟ ꯁꯨꯡꯇꯥꯥ ꯇꯥꯗꯕꯗꯣ
ꯎꯝ
ꯑꯁ ꯕꯦꯔꯥꯅꯦ ꯃꯤꯁꯤꯡꯁꯦ
ꯑꯩꯗꯤꯀꯣ ꯑꯁ ꯋꯥꯇꯥ ꯐꯖꯗꯕꯅꯤꯅ ꯀꯣ ꯑꯗꯨꯒꯨꯝꯕꯗ ꯑꯩꯗꯤ ꯇꯧꯕ ꯌꯥꯔꯣꯏ
ꯈꯥꯡꯕ ꯌꯥꯕꯗꯤ ꯑꯗꯨꯝ ꯈꯥꯡꯉꯒ ꯉꯥꯡꯉꯤꯕꯅꯦꯕ ꯑꯩꯁꯨ
ꯎꯝ
ꯑꯗꯨꯗ ꯉꯝꯃꯛꯇꯕ ꯍꯥꯏꯕ ꯇꯥꯔꯦ ꯍꯥꯏꯗꯤ ꯑꯗꯨꯛ ꯐꯖꯅ ꯏꯪꯅ ꯇꯞꯅ ꯍꯥꯏꯖꯔ ꯐꯥꯎꯕꯗ ꯃꯥ ꯒ꯭ꯌꯥꯟ ꯇꯥꯗꯦꯕ
ꯑꯗꯨ ꯍꯣꯏ ꯇꯧꯕ ꯃꯤ ꯂꯩꯕꯅꯦ
ꯎꯝ
ꯃꯤ ꯖꯥꯠꯖꯥꯠ ꯊꯦꯡꯅꯔꯝꯅꯤꯀꯣ ꯅꯪꯁꯨ
ꯑꯁ ꯖꯥꯠ ꯖꯥꯠꯅꯦ ꯍꯅꯨꯕꯤ ꯍꯅꯨꯕ ꯃꯆꯤꯟ ꯀꯟꯕꯁꯤꯡꯁꯦ ꯑꯗꯨꯨ ꯌꯥꯝ ꯂꯥꯛꯑꯦ ꯑꯁ ꯃꯣꯏ
ꯀꯟꯅ ꯍꯥꯏꯕ ꯌꯥ
ꯍꯣꯏ ꯍꯣꯏ ꯑꯩꯈꯣꯏꯅꯁꯨ ꯍꯥꯏꯕ ꯉꯝꯗꯕ ꯑꯗꯨꯕꯨ ꯃꯣꯏꯅꯗꯤ ꯒ꯭ꯌꯥꯟ ꯇꯥꯗꯕꯒꯤ ꯃꯣꯏ ꯄꯪꯉꯥꯡ ꯉꯥꯡꯁꯜꯂꯛꯑꯦꯕ ꯃꯣꯏꯗꯣ
ꯍꯣꯏ ꯑꯍꯜ ꯈꯣꯏꯗꯗꯤ ꯋꯥꯁꯨ ꯄꯪꯉꯥꯡꯗ ꯉꯥꯡꯕ ꯌꯥꯗꯕꯗꯣ ꯑꯁ ꯅꯪ ꯋꯥꯔꯝꯅꯤ
ꯑꯁ ꯑꯁꯦꯡꯕꯒꯤꯅꯦ ꯌꯥꯝ ꯋꯥꯏꯌꯦꯗ ꯆꯥꯛꯇꯤ ꯅꯪ ꯊꯣꯡ
ꯑꯩꯗꯤ ꯎꯝ ꯑꯩꯈꯣꯏ ꯏꯅꯥꯎ ꯅꯨꯄꯥꯅ ꯃꯥꯥ ꯉꯟ ꯈꯔ ꯉꯟꯅ ꯍꯧꯒꯠ ꯄꯀꯣ ꯃꯥꯅ ꯀꯩꯅꯣ ꯇꯧꯕꯤꯈ꯭ꯔꯦ ꯆꯥꯛ ꯊꯣꯡꯕꯤꯈ꯭ꯔꯦ ꯑꯗꯨꯒ ꯃꯥ ꯍꯋꯥꯏ ꯆꯝꯐꯨꯠ ꯇꯧꯔꯒꯦ ꯌꯦꯔꯨꯝ ꯑꯃ ꯍꯧꯔꯒ ꯆꯥꯔꯁꯦ ꯍꯥꯏ
ꯑꯣ ꯑꯣ ꯑꯣ ꯑꯗꯨꯅ ꯍꯥꯎꯕꯅꯤꯗ ꯍꯦꯟꯖꯥꯡꯁꯨ
ꯎꯝ ꯍꯧꯖꯤꯛꯀꯥꯟꯗꯤ ꯀꯥꯂꯦꯟꯁꯨ ꯑ ꯁꯥꯕꯅꯤꯅꯀꯣ ꯑꯗꯨꯝ ꯈꯔ ꯆꯝꯕ ꯆꯥꯕꯅꯁꯨ ꯈꯔ ꯅꯨꯡꯉꯥꯏꯕ
ꯎꯝ